ꯃꯥ ꯑꯣ ꯅꯨꯡꯉꯥꯏꯔꯤꯕꯣ
ꯍꯣꯏ ꯅꯨꯡꯉꯥꯏꯔꯤꯑꯦ ꯉꯁꯤ ꯅꯪ ꯏꯟꯇꯔꯚꯤꯌꯨ ꯑꯃ ꯆꯠꯄꯗꯣ ꯀꯃꯥꯏ ꯀꯃꯥꯏꯅ ꯇꯧꯒꯦ
ꯑꯁ ꯉꯁꯤ ꯏꯟꯇꯔꯚꯤꯌꯨꯕꯨꯗꯤ ꯅꯨꯡꯉꯥꯏꯈꯤ ꯑꯗꯨꯝ ꯍꯥꯔꯠ ꯈꯔ ꯑꯣꯏ ꯍꯥꯏ ꯇꯔꯦ ꯍꯥꯏꯗꯤ ꯀꯣꯏꯁꯟ ꯀꯩꯀꯥ ꯍꯪꯉꯛꯄꯒꯨꯝꯕ ꯈꯣꯠꯄꯗꯣ ꯑꯗꯨꯝ ꯑꯩꯈꯣꯏꯒꯤ ꯑꯩꯈꯣꯏꯅ ꯇꯧꯈꯤꯕ ꯄ꯭ꯔꯣꯖꯦꯛ ꯋꯥꯏꯕꯒꯨꯝꯕꯗ ꯑꯗꯨꯝꯕ ꯑꯌꯥꯝꯕ ꯍꯪꯉꯛꯑꯦꯦꯕ
ꯑꯗꯣ ꯀꯃꯥꯏ ꯀꯃꯥꯏꯅ ꯑꯦꯛꯖꯥꯝꯗꯨꯅ ꯀꯃꯥꯏ ꯀꯃꯥꯏꯅ ꯇꯧꯈꯤ ꯈꯣꯠꯈꯤꯗꯣ ꯈꯔ ꯍꯥꯏꯔꯛꯎ ꯀꯩꯅꯣ ꯉꯁꯤ ꯅꯣꯡꯃꯩ ꯀꯩꯀꯔꯤ ꯊꯕꯛ ꯂꯣꯏꯁꯟꯈ꯭ꯔꯦ ꯀꯩꯀꯩ ꯇꯧꯋꯦ
ꯑꯗꯨꯝ ꯍꯥꯏꯗꯤ ꯉꯁꯤ ꯅꯣꯡꯃꯒꯤꯁꯦ ꯁꯤꯗꯒꯤ ꯊꯣꯛꯑꯦ ꯑꯗꯨꯗꯒꯤ ꯌꯨꯝꯗꯒꯤ ꯊꯣꯛꯑꯦ ꯑꯗꯨꯗꯒꯤ ꯒꯥꯔꯤ ꯇꯣꯡꯉꯦ ꯒꯥꯔꯤ ꯇꯣꯡꯕꯗꯨꯗ ꯒꯥꯔꯤꯗꯨꯁꯨ ꯑꯃꯨꯛ ꯂꯝꯒꯥꯡꯗ ꯌꯥꯔꯛꯇꯅ ꯑꯃꯨꯛ ꯂꯝꯒꯥꯡꯗꯒꯤ ꯑꯃꯨꯛ ꯊꯠꯂꯒ ꯑꯇꯣꯞꯄ ꯒꯥꯔꯤꯗꯣ ꯇꯣꯡꯉꯦ ꯑꯗꯨꯒ ꯀꯣꯂꯦꯖ ꯌꯧꯔꯦ
ꯑꯗꯨꯗꯤ ꯍꯥꯏꯗꯤ ꯂꯪꯒꯥꯡꯗꯒꯤ ꯊꯠꯂ ꯇꯣꯡꯉꯦ ꯍꯥꯏꯁꯦ ꯅꯣꯏ ꯇꯣꯡꯉ ꯆꯠꯂꯤꯕ ꯒꯥꯔꯤꯗꯣ ꯌꯥꯔꯛ ꯇꯕꯗꯣ ꯍꯥꯏꯗꯤ ꯕꯔꯥꯗꯤ ꯀꯃꯥꯏꯅ ꯇꯧꯕ ꯕꯔꯥ ꯃꯉꯣꯟꯗ ꯇꯪꯈꯥꯏꯅ ꯄꯤꯔꯝꯕ꯭ꯔꯥ ꯅꯠꯇ꯭ꯔꯒ
ꯅꯠꯇꯦ ꯇꯪꯈꯥꯏ ꯑꯃ ꯄꯤꯗꯦ ꯗꯥꯏꯔꯦꯛ ꯑꯗꯨꯝ ꯗ꯭ꯔꯥꯏꯚꯔꯗꯨꯅ ꯑꯗꯨꯝ ꯎꯝ ꯂꯧꯕꯤꯍꯧꯗ꯭ꯔꯦꯀꯣ ꯑꯩꯈꯣꯏ ꯕꯣꯔꯥꯗꯣ ꯑꯗꯨꯝ ꯑꯅꯧꯕ ꯂꯥꯛꯄ ꯅꯨꯄꯥꯗꯨꯗ ꯑꯣꯏꯅ ꯂꯣꯏ ꯄꯤꯈꯔꯦ
ꯑꯗꯨꯗꯤ ꯃꯥꯗꯤ ꯌꯥꯝ ꯅꯨꯡꯉꯥꯏꯔꯝꯃꯣꯏꯅꯦꯀꯣ
ꯍꯣꯏꯅꯨꯡꯉꯥꯏ ꯃꯣꯏ
ꯑꯗꯒꯤ ꯀꯗꯥꯏ ꯑꯣꯏꯗ ꯌꯥꯔꯛꯇꯦ ꯂꯝꯕꯤ ꯇꯪꯈꯥꯏ ꯆꯠꯂꯀꯥꯟꯗꯔꯣ ꯍꯧꯕꯗꯔꯣ ꯀꯃꯥꯏꯅ ꯇꯧꯔꯤꯅꯣ
ꯅꯠꯇꯦꯗ ꯀꯩꯅꯣꯗ ꯊꯧꯕꯥꯜꯗ ꯌꯥꯔꯛꯇꯕ ꯋꯥꯡꯖꯤꯡꯗꯩ ꯇꯣꯡꯉꯒ ꯊꯧꯕꯥꯜꯗ ꯌꯥꯔꯛꯇꯕ
ꯑꯥ ꯈꯔ ꯇꯪꯈꯥꯏꯕꯨꯗꯤ ꯆꯟꯗ꯭ꯔꯤꯗ
ꯎꯝ ꯑꯗꯨꯒ ꯑꯗꯨꯃꯥꯏꯅ ꯇꯧꯔꯦ ꯑꯗꯨꯗꯒꯤ ꯑꯗꯨꯃꯥꯏꯅ ꯇꯧꯕꯗꯒꯤ ꯀꯣꯂꯦꯖ ꯌꯧꯔꯦ ꯀꯣꯂꯦꯖꯇꯨꯁꯨ ꯃꯤꯗꯣ ꯏꯟꯇꯔꯚꯤꯌꯨ ꯃꯌꯥꯝ ꯂꯥꯛꯄꯤ ꯀ꯭ꯌꯨ ꯂꯦꯞꯄꯒ ꯉꯥꯏꯅ ꯂꯩꯅꯔꯝꯃꯦ ꯑꯗꯨꯝ ꯑꯗꯨꯒ ꯑꯩꯁꯨ ꯉꯥꯏꯔꯦ ꯉꯥꯏꯔꯦ ꯁꯨꯡ ꯂꯣꯏ ꯂꯣꯏꯗ꯭ꯔꯦ ꯉꯥꯏꯔꯦ ꯑꯗꯣꯀꯣ ꯂꯥꯁꯇ ꯑꯩꯒꯤ ꯑꯩꯒꯤꯇꯪ ꯌꯧꯔꯛꯄꯗꯒꯤ ꯆꯪꯉꯦ ꯑꯗꯨꯒ ꯏꯟꯇꯔꯚꯤꯌꯨ ꯇꯧꯔꯛꯑꯦ ꯏꯟꯇꯔꯚꯤꯌꯨꯋꯔ ꯑꯣꯖꯥꯗꯨꯅ ꯑꯩꯕꯨ ꯀꯟꯗꯛ ꯇꯧꯔꯦ ꯀꯩꯀꯥ ꯅꯪ ꯑꯦꯛꯁꯄꯔꯤꯌꯦꯟꯁ ꯀꯃꯥꯏꯅ ꯇꯧꯏꯤ ꯈꯣꯂꯤ ꯑꯗꯨꯃꯥꯏꯅ ꯑꯗꯨꯝ ꯏꯟꯇꯔꯚꯤꯌꯨꯒꯤ ꯑꯗꯨ ꯂꯣꯏꯔꯒ ꯑꯗꯨ ꯂꯣꯏꯔꯒ ꯏꯃꯥꯟꯅꯕꯒ ꯉꯥꯏꯍꯥꯛ ꯋꯥꯔꯤ ꯋꯥꯇꯥꯏ ꯁꯥꯟꯅꯔꯦ ꯋꯥꯔꯤ ꯋꯥꯇꯥꯏ ꯁꯥꯟꯅꯔꯒ ꯑꯗꯒꯤ ꯆꯥ ꯅꯨꯡ ꯈꯔ ꯍꯥꯏꯗꯤ ꯀꯦꯝꯄꯁ ꯃꯅꯨꯡꯗꯒꯤ ꯕꯣꯔꯥꯒꯨꯝꯕ ꯈꯔ ꯆꯥꯔꯒ ꯑꯗꯨꯃꯥꯏꯅ
ꯑꯗꯣ ꯅꯪꯒꯤ ꯅꯍꯥꯟ ꯅꯪ ꯅꯃꯥꯟꯅꯕ ꯑꯃ ꯅꯣꯏꯗ ꯂꯥꯛꯄꯗꯣ
ꯑ ꯃꯥ ꯃꯖꯨ ꯂꯩ ꯍꯧꯖꯤꯛ
ꯑꯁ ꯃꯈꯣꯟꯗꯣ ꯂꯥꯡꯍꯟꯒꯅꯣ ꯈꯔ ꯀꯩꯅꯣ ꯇꯧꯕ ꯖꯒꯥ ꯑꯝꯇ ꯆꯠꯊꯣꯛꯄꯅ ꯐꯅꯤ ꯑꯗꯣ ꯃꯥ ꯂꯥꯛ ꯇꯦ ꯍꯥꯏꯔꯣ꯫
ꯑ ꯃꯥ ꯂꯥꯛꯑꯦ ꯃꯥꯕꯨꯗꯤ ꯑꯗꯨꯒ ꯑꯩꯒ ꯃꯥꯒꯗꯤ ꯄꯨꯟꯗꯦꯕ ꯍꯥꯏ ꯗꯤ ꯃꯥꯅ ꯑꯃꯨꯛ ꯑꯇꯣꯞꯄ ꯄꯦꯄꯔ ꯂꯧꯕꯒꯤ ꯇꯣꯉꯥꯟ ꯇꯣꯉꯥꯟꯕ ꯑꯩꯈꯣꯏꯒꯤ ꯇꯣꯉꯥꯟ ꯇꯣꯉꯥꯟꯕ ꯄꯦꯄꯔꯗꯨ ꯃꯇꯨꯡ ꯏꯟꯅ ꯚ꯭ꯌꯨ ꯇꯧꯕꯅꯦꯕ
ꯑꯣ
ꯑꯗꯨ ꯃꯥꯒꯗꯤ ꯑꯩ ꯄꯨꯟꯗ꯭ꯔꯦ ꯑꯗꯨꯒ ꯂꯣꯏꯔꯀꯥꯟꯗꯕꯨꯗꯤ ꯊꯦꯡꯅꯔꯦ ꯑꯗꯨꯃꯥꯏꯅ ꯇꯧ
ꯑꯣ
ꯑꯗꯨꯅꯤ ꯉꯁꯤ ꯅꯣꯡꯃꯒꯤ ꯍꯥꯏꯁꯦ ꯑꯨꯃꯥꯏꯅ ꯆꯠꯂꯨꯔꯦ ꯑꯗꯨꯒ ꯑꯗꯨꯃꯥꯏꯅ ꯊꯦꯡꯅꯔꯒ ꯑꯗꯨꯗꯒꯤ ꯑꯃꯨꯛ ꯌꯨꯝꯗ ꯍꯜꯂꯛꯑꯦ ꯃꯥꯁꯨ ꯃꯥꯒꯤ ꯔꯦꯟꯗ ꯆꯠꯈ꯭ꯔꯦ ꯑꯗꯨ ꯑꯗꯨꯃꯥꯏꯅ ꯇꯧꯔꯦ ꯌꯨꯝꯗ ꯍꯜꯂꯛꯑꯦ
ꯎꯝ ꯆꯥꯛ ꯆꯥꯕ ꯆꯠꯄ꯭ꯔꯣ ꯀꯌꯥ ꯆꯥꯒꯦ
ꯆꯥꯛꯇꯤ ꯆꯥꯗ꯭ꯔꯦꯗ ꯆꯥꯛ ꯆꯥꯔꯒ ꯊꯕꯛ ꯆꯠꯄꯗꯣ ꯅꯨꯡꯉꯥꯏꯇꯦꯅ ꯑꯗꯨꯒꯤ ꯆꯥꯛꯇꯤ ꯆꯥꯗ꯭ꯔꯦ ꯀꯩ ꯌꯦꯟꯁꯥꯡ ꯊꯣꯡꯉꯦꯁꯨ ꯈꯪꯗ꯭ꯔꯦ
ꯑꯗꯨ ꯀꯩꯝꯇ ꯆꯥꯗꯕ ꯉꯁꯤ ꯕ꯭ꯔꯦꯛꯐꯥꯁꯁꯨ ꯆ ꯑꯗꯨꯝꯕ
ꯑꯥ ꯍꯜꯂꯛꯑꯒꯗꯤ ꯏꯁꯤꯡ ꯇꯥꯛ ꯌꯦ ꯑꯗꯨꯕꯨꯗꯤ ꯑꯗꯣ ꯍꯜꯂꯛꯑꯒꯗꯤ ꯀꯥꯡꯒꯧ ꯊꯣꯡ ꯂꯩꯔꯝꯃꯦ
ꯑꯣ ꯍꯥꯎ ꯎꯣ ꯈꯪꯒꯣꯛ ꯀꯥꯅꯅ ꯇꯧꯔꯤꯅꯣ
ꯈꯪꯗꯦꯗ ꯀꯥꯡꯍꯧꯁꯨ ꯆꯥꯗ꯭ꯔꯤ
ꯅꯪ ꯍꯧꯖꯤꯛꯅ ꯀꯩꯗꯧꯔꯝꯃꯤꯅꯣ
ꯍꯧꯖꯤꯛꯅ ꯁꯨꯝ ꯂꯥꯏꯔꯤꯛ ꯑꯃ ꯄꯥꯔꯝꯕꯅꯦ ꯂꯥꯏꯔꯤꯛ ꯕꯤꯖꯤꯅꯦꯁꯀꯤꯅꯤꯗ ꯃꯣꯏꯒꯤ ꯊꯤꯡ ꯑꯦꯟ ꯒ꯭ꯔꯣꯗꯔꯤꯁ ꯑꯗꯒꯤ ꯕꯦꯕꯤ ꯂꯂꯣꯟ ꯑꯗꯨꯃꯥꯏꯅ ꯑꯩꯒꯤ ꯂꯩꯕ ꯕꯤꯖꯤꯅꯦꯁꯀꯤ ꯂꯥꯏꯔꯤꯛꯇꯣ ꯁꯨꯝ ꯄꯥꯔꯝꯕꯅꯤꯗ ꯍꯥꯏꯗꯤ ꯑꯇꯣꯞꯄ ꯀꯩꯅꯣ ꯏꯁꯀꯤꯜꯒꯨꯝꯕ ꯅꯣꯂꯦꯖꯀꯨꯝꯕ ꯍꯦꯟꯒꯠꯅꯕ ꯁꯨꯝ ꯑꯗꯨꯒꯨꯝꯕ ꯂꯥꯏꯔꯤꯛꯇꯣ ꯕꯤꯖꯤꯅꯦꯁ ꯑꯩꯅ ꯇꯝꯃꯤꯗ꯭ꯔꯤꯒꯤ ꯑꯩꯅ ꯇꯝꯃꯤ ꯃꯦꯖꯔꯗꯨ ꯕꯤꯖꯤꯅꯦꯁ ꯀꯦꯃꯦꯖꯔꯅꯦꯕ ꯑꯗꯨꯒꯤ ꯃꯣꯏ ꯑꯩꯈꯣꯏꯗꯤ ꯕꯤꯖꯤꯅꯦꯁꯀꯤꯗꯨꯗꯤ ꯉꯁꯤꯒꯤ ꯇꯧꯕ ꯀꯔꯦꯟ ꯋꯥꯔꯜꯗ ꯇꯧꯕ ꯏꯀꯣꯅꯣꯃꯤꯛꯁꯀꯤ ꯀꯩꯀꯥ ꯑꯗꯨꯃꯥꯏꯅ ꯂꯣꯏ ꯄꯥꯒꯗꯕꯅꯦꯕ ꯍꯥꯏꯖꯤ ꯂꯥꯏꯔꯤꯛ ꯃꯌꯥꯝ ꯑꯣꯏꯔꯤꯦ ꯍꯥꯑꯣꯖꯤꯛ ꯂꯩꯇꯦꯕ ꯑꯗꯨꯃꯥꯏꯅ ꯑꯗꯨꯝꯕ ꯈꯔ ꯌꯦꯡꯉꯝꯕꯅꯤꯗ
ꯑꯣ ꯅꯪꯁꯦ ꯁꯨꯝ ꯀꯔꯕꯥꯔꯒꯨꯝꯕ ꯇꯧꯅꯤꯡꯉꯦꯕ
ꯎꯝ ꯍꯣꯏ ꯀꯔꯕꯥꯔꯒꯨꯝꯕ
ꯑꯗꯣ ꯀꯔꯝꯕ ꯀꯔꯕꯥꯔꯅꯣ ꯇꯧꯅꯤ ꯂꯤꯖꯤꯅꯥ
ꯏꯟꯇꯔꯄ꯭ꯔꯤꯅꯔꯁꯤꯞ ꯍꯥꯏꯗꯣ ꯏꯟꯇꯔꯄ꯭ꯔꯤꯅꯔ ꯍꯥꯏꯗꯤ ꯃꯤꯅ ꯇꯧꯅꯗꯕ ꯊꯕꯛ ꯃꯤ ꯃꯌꯥꯝ ꯁꯣꯁꯥꯏꯇꯤꯗ ꯆꯥꯎꯈꯠꯅꯕ ꯍꯣꯠꯅꯕ ꯑꯗꯨꯝꯕ ꯊꯕꯛꯁꯤꯡꯗꯣ ꯑꯗꯨꯝꯕ ꯇꯧꯔꯤꯕ ꯊꯕꯛ ꯍꯥꯏꯗꯤ ꯃꯤꯒꯤ ꯊꯕꯛꯄꯨ ꯃꯤ ꯃꯌꯥꯝꯕꯨ ꯊꯕꯛ ꯄꯤꯕꯗꯣ ꯑꯗꯨ ꯑꯗꯨꯝꯕ ꯑꯦꯛꯖꯥꯝꯄꯜ ꯑꯩꯈꯣꯏ ꯁ꯭ꯋꯥꯏꯗ ꯁꯨꯝ ꯀꯩꯅꯣꯒꯨꯝꯕ ꯍꯥꯏꯇꯥꯔꯦꯅꯦ ꯑꯩꯈꯣꯏꯒꯤ ꯃꯅꯤꯄꯨꯔꯗ ꯍꯥꯏꯔꯒꯅ ꯑꯩꯈꯣꯏꯅ ꯆꯥꯔꯤꯕꯁꯤꯡꯁꯦ ꯑꯇꯣꯞꯄ ꯃꯄꯥꯟ ꯂꯝꯗꯒꯤꯩ ꯄꯨꯁꯜꯂꯛꯏꯗꯅ
ꯎꯝ
ꯄꯨꯁꯜꯂꯛꯄꯁꯦ ꯑꯩꯈꯣꯏ ꯃꯅꯤꯄꯨꯔꯗ ꯄꯨꯊꯣꯛꯑꯒ ꯃꯤ ꯃꯅꯤꯄꯨꯔꯗꯗꯤ ꯍꯥꯏꯗꯤ ꯑꯩꯅ ꯀꯔꯤꯒꯨꯝꯕ ꯑꯗꯨꯃꯥꯏꯅ ꯃꯄꯥꯟ ꯂꯝꯗ ꯄꯨꯁꯜꯂꯛꯄ ꯄꯣꯠꯁꯤꯡꯁꯦ ꯃꯅꯤꯄꯨꯔ ꯑꯩꯅ ꯄꯤꯕ ꯉꯝꯃꯗꯤ ꯑꯩꯅꯁꯨ ꯄꯤꯔꯕꯅꯤꯅ ꯑꯩꯅꯁꯨ ꯊꯕꯛ ꯄꯤꯗꯣꯏꯅꯦꯕ ꯃꯤꯁꯤꯡꯁꯦ ꯊꯄꯤꯔꯅꯦꯕ ꯑꯩ ꯍꯥꯏꯗꯤ ꯋꯥꯀꯔ ꯑꯣꯏꯒꯦꯔꯥ ꯀꯩ ꯑꯣꯏꯒꯦꯔ ꯊꯕꯛ ꯁꯨꯍꯟꯅꯕ ꯑꯗꯨꯃꯥꯏꯅ ꯁꯨꯍꯜꯂꯒ ꯁꯨꯍꯜꯂ ꯃꯇꯨꯡꯗ ꯃꯤꯅ ꯇꯧ ꯃꯤ ꯍꯥꯏꯗꯤ ꯃꯄꯥꯟ ꯂꯝꯗꯒꯤꯩ ꯄꯨꯁꯤꯜꯂꯛꯀꯗꯕꯗꯣ ꯑꯩꯈꯣꯏꯁꯤ ꯃꯅꯤꯄꯨꯔꯗ ꯄꯨꯊꯣꯛꯆꯔꯗꯤ ꯑꯩꯈꯣꯏꯅ ꯊꯦꯡꯅꯔꯤꯕ ꯑꯋꯥꯕ ꯕ꯭ꯂꯣꯀꯦꯠ ꯑꯣꯏꯒꯦꯔꯥ ꯕꯟ ꯑꯣꯏꯒꯦꯔꯥ ꯑꯗꯨꯝꯕꯁꯨ ꯑꯃꯝꯐꯥꯎ ꯊꯦꯡꯅꯔꯔꯣꯏ ꯑꯗꯒꯤ ꯑꯩꯈꯣꯏꯅ ꯀꯩꯒꯨꯝꯕ ꯍꯦꯟꯅ ꯄꯨꯊꯣꯛꯄ ꯑꯣꯏꯔꯗꯤ ꯑꯩꯈꯣꯏꯒꯤ ꯊꯪꯅꯔꯤꯕ ꯏꯁꯇꯦꯠꯀꯨꯝꯕ ꯅꯥꯒꯥꯂꯦꯟꯒꯨꯝꯕ ꯑꯗꯒꯤ ꯑꯁꯥꯝ ꯃꯣꯏꯗꯁꯨ ꯊꯥꯗꯣꯛꯄ ꯌꯥꯗꯣꯏꯅꯦꯕ ꯑꯩꯈꯣꯏ ꯃꯅꯤꯄꯨꯔ ꯆꯥꯎ ꯆꯥꯎꯈꯣꯠꯅꯕ ꯇꯧꯕ ꯑꯗꯨꯝꯕ ꯇꯧꯕꯗꯨꯅꯦꯕ ꯏꯟꯇꯔꯄ꯭ꯔꯤꯅꯔ ꯍꯥꯏꯁꯦ ꯑꯗꯨ ꯃꯤꯁꯤꯡꯅ ꯇꯧꯅꯗ꯭ꯔꯤꯕ ꯍꯥꯏꯗꯤ ꯄ꯭ꯔꯣꯐꯤꯠꯁꯨ ꯇꯥꯟꯗꯣꯏꯅꯤ ꯑꯗꯨꯒ ꯁꯣꯁꯥꯏꯇꯤꯗ ꯆꯥꯎꯈꯠ ꯃꯐꯝꯁꯨ ꯑꯣꯏꯍꯟꯒꯗꯕꯗꯣ ꯑꯗꯨꯗꯨꯅꯦꯕ ꯑꯗꯨꯝꯕ ꯀꯔꯕꯥꯔꯗꯨꯅꯦ ꯑꯩꯅ ꯇꯧꯕ ꯄꯥꯝꯃꯤꯁꯦ
ꯑꯁ ꯑꯗꯨꯗꯤ ꯌꯥꯝ ꯐꯩꯅꯦ ꯅꯪꯒꯤ ꯑꯥꯏꯗꯤꯌꯥꯗꯤ ꯐꯖꯅ ꯂꯩꯔꯦꯅꯦ ꯑꯗꯨꯗꯤ ꯊꯕꯛ ꯑꯣꯏꯅ ꯄꯥꯡꯊꯣꯛꯄꯗ ꯑꯗꯨꯝ ꯌꯥꯔꯅꯤꯅ ꯈꯜꯂꯦ ꯋꯥꯈꯜꯗ
ꯎꯝ ꯌꯥꯅꯤ ꯑꯗꯨꯅꯤ ꯁꯤꯗ ꯈ꯭ꯋꯥꯏ ꯃꯔꯨ ꯑꯣꯏꯁꯦ ꯔꯤꯛꯁ ꯍꯥꯏꯗꯤ ꯗꯥꯏꯇ ꯂꯧꯕ ꯊꯧꯗꯥꯡ ꯂꯁꯤꯅꯦꯕ ꯃꯔꯨ ꯑꯣꯏꯔꯤꯁꯦ
ꯎꯝ
ꯁꯤꯗ ꯗꯥꯏꯇ ꯑꯩꯅ ꯁꯨꯝ ꯋꯥꯈꯜꯗ ꯈꯛꯇ ꯊꯝꯕꯗꯨꯅ ꯀꯥꯟꯅꯕ ꯅꯠꯇꯦꯕ ꯍꯥꯏꯗꯤ ꯊꯕꯛ ꯑꯣꯏꯅ ꯄꯥꯡꯊꯣꯛꯄꯁꯤꯅꯦ ꯈ꯭ꯋꯥꯏ ꯃꯔꯨ ꯑꯣꯏꯁꯦ ꯑꯗꯨꯃꯥꯏꯅ ꯗꯥꯏꯇ ꯂꯧꯔꯒ ꯍꯥꯏꯗꯤ ꯂꯩꯔꯤꯕ ꯏꯔꯝꯗꯝ ꯀꯩꯀꯥꯁꯦ ꯆꯥꯎꯈꯠꯃꯤꯟꯅꯕ ꯃꯤꯕꯨ ꯊꯒꯛꯄꯤꯕ ꯍꯥꯏꯗꯤ ꯍꯧꯖꯤꯛꯀꯥꯟꯁꯦ ꯑꯌꯥꯝꯕꯅ ꯌꯨꯠꯀꯨꯝꯕꯁꯤꯡꯁꯦ ꯏꯟꯈꯠꯂꯛꯄꯁꯤꯡꯁꯦ ꯂꯥꯏꯔꯤꯛ ꯇꯝꯕ ꯂꯣꯏꯔꯦ ꯒ꯭ꯔꯦꯖꯨꯌꯦꯁꯟ ꯇꯝꯕ ꯂꯣꯏꯔꯒ
ꯎꯝ ꯀꯩꯅꯣ ꯇꯧꯕ ꯀꯩꯅꯣ ꯇꯧꯕ ꯎꯝ ꯍꯥꯏꯗꯤ ꯎꯝ ꯑꯩꯅ ꯁꯥꯅꯤꯡꯕꯗꯤꯀꯣ ꯑꯗꯨꯝ ꯁꯤ ꯅꯪꯒꯤꯗ ꯊꯦꯡꯅꯕ ꯉꯁꯤꯒꯤ ꯅꯨꯃꯤꯠꯇ ꯑꯗꯨꯝ ꯑꯗꯨꯒꯤ ꯃꯇꯥꯡꯗ ꯑꯣꯏꯅ ꯑꯗꯨꯝ ꯁꯥꯟꯅꯅꯤꯡꯉꯦꯕ ꯍꯥꯏꯗꯤ ꯎꯝ ꯑꯇꯣꯞ ꯑꯇꯣꯞꯄꯁꯤꯡꯁꯤꯅ ꯀꯣꯟꯅ ꯈꯟꯅꯔꯁꯨꯅꯦ
ꯑꯝ
ꯑꯗꯨꯃꯥꯏꯅ ꯑꯩꯅ ꯁꯨꯝ ꯅꯪ ꯉꯁꯤ ꯆꯠꯂꯨꯕ ꯈꯣꯠꯂꯨꯕꯁꯤꯡꯗꯨꯒꯤ ꯁꯨꯝ ꯍꯪꯅꯤꯡꯕꯗꯅ ꯇꯧꯔꯛꯄꯅꯤꯅ ꯇꯧꯔꯛꯄꯕꯨꯗꯤ
ꯎꯝ ꯑꯗꯨꯅꯤ ꯑꯗꯨꯃꯥꯏꯅ ꯂꯩꯌꯦ ꯀꯩꯅꯣ ꯉꯁꯤ ꯆꯠꯄ ꯍꯥꯏꯁꯦ ꯅꯁꯤ ꯑꯩꯁꯨ ꯏꯟꯇꯔꯚꯤꯌꯨ ꯆꯠꯂꯨꯔꯦ ꯐꯖꯅ ꯏꯟꯇꯔꯚꯤꯌꯨꯗꯣ ꯐꯖꯅ ꯇꯧꯔꯝꯃꯦ ꯑꯗꯨꯃꯥꯏꯅ
ꯑꯗꯣ ꯅꯣꯏꯒꯤ ꯆꯠꯄꯒꯤ ꯕꯔꯥꯗꯣ ꯎꯝ ꯕꯔꯥ ꯁꯦ ꯍꯪꯒꯠ ꯍꯟꯗꯥ ꯀꯌꯥꯃꯨꯛꯇꯤ ꯇꯤꯡꯒꯦ ꯅꯣꯡꯃꯗ
ꯍꯪꯒꯠ ꯍꯟꯗꯥꯁꯦ ꯋꯥꯡꯖꯤꯡꯗꯩꯅ ꯕꯖꯥꯔ ꯍꯥꯏꯗꯤ ꯏꯝꯐꯥꯜ ꯐꯥꯎꯕꯁꯦ ꯀꯪꯂꯥ ꯀꯪꯂꯥ ꯃꯃꯥꯡꯗꯨꯗ ꯈꯥꯝꯃꯦꯕ ꯒꯥꯔꯤꯁꯦ ꯑꯗꯨꯗ ꯁꯚꯦꯟꯇꯤ ꯂꯧꯋꯦꯕꯣ ꯀꯣ
ꯎꯝ ꯏꯁꯇꯨꯗꯦꯟꯒꯤꯁꯨ ꯑꯗꯨꯝ
ꯁ꯭ꯇꯨꯗꯦꯟꯒꯤꯗꯤ ꯑꯥ ꯀꯩꯅꯣꯗꯅ ꯕꯁꯇꯁꯨ ꯐꯤꯐꯇꯤ ꯂꯧꯋ ꯑꯗꯨꯒ ꯃꯦꯖꯤꯛꯇꯁꯨ ꯐꯤꯐꯇꯤ ꯂꯧꯋꯦꯕ
ꯎꯝ ꯍꯥꯟꯅ ꯑꯩꯅ ꯇꯥꯈꯤꯕꯗꯗꯤ ꯐꯣꯔꯇꯤ ꯑꯅ ꯇꯥꯈꯤ ꯑꯗꯨꯅ ꯀꯃꯥꯏꯅ ꯇꯧꯕꯅꯣ
ꯑꯗꯨꯅ ꯑꯦꯝ ꯑꯦꯁ ꯇꯤ ꯑꯅ ꯒꯣꯔꯃꯦꯟꯒꯤ ꯕꯁ ꯑꯃ ꯂꯩꯌꯦꯕ ꯑꯗꯨꯗ ꯐꯣꯔꯇꯤ ꯤ ꯂꯧꯕ
ꯑꯣ ꯑꯗꯨꯗꯨ ꯅꯨꯡꯇꯤꯒꯤ ꯆꯠꯇꯕ꯭ꯔꯕ
ꯆꯠꯂꯦ ꯑꯗꯣ ꯍꯧꯖꯤꯛꯀꯥꯟꯗꯤ ꯆꯠꯇꯦ ꯃꯣꯏꯒꯤ ꯄ꯭ꯔꯣꯕ꯭ꯂꯦꯝꯒꯨꯝꯕ ꯂꯩꯕ ꯀꯥꯟꯗ ꯃꯣꯏꯅ ꯑꯗꯨꯝ ꯄꯥꯎ ꯄꯤꯔꯛꯀꯅꯤ ꯄ꯭ꯔꯣꯕ꯭ꯂꯦꯝ ꯂꯩꯔꯦ ꯈꯣꯠꯂꯦ ꯑꯗꯨꯃꯥꯏꯅ ꯑꯗꯨꯃꯥꯏꯅ ꯇꯧꯋꯦ ꯑꯗꯨꯝ
ꯑꯣ ꯑꯁ ꯑꯗꯨꯗꯤ ꯑꯗꯨꯗ ꯆꯠꯄꯅꯗꯤ ꯌꯥꯝꯅꯗꯤ ꯐꯩꯅꯦꯀꯣ ꯁꯥꯇ꯭ꯔꯒꯤꯗꯤ
ꯑ ꯑꯗꯨꯗꯤ ꯌꯥꯝ ꯐꯩ ꯍꯥꯏꯗꯤ ꯐꯣꯔꯇꯤ ꯐꯣꯔꯇꯤ ꯂꯧꯕ ꯑꯣꯏꯔꯗꯤ ꯅꯣꯡꯃꯗ ꯆꯠꯂꯤꯁꯦ ꯑꯩꯠꯇꯤꯅꯦꯕ ꯗꯨꯗ ꯑꯁꯥꯏꯒꯤ ꯁꯥꯇ꯭ꯔꯗ ꯐꯤꯐꯇꯤ ꯐꯤꯐꯇꯤ ꯂꯧꯔꯗꯤ ꯅꯣꯡꯃꯗ ꯆꯠꯇꯣꯏꯁꯦ ꯍꯟꯗ꯭ꯔꯦꯗ ꯆꯠꯂꯛꯀꯗꯕ
ꯑꯗꯣ ꯍꯧꯖꯤꯛꯀꯤ ꯐꯤꯐꯇꯤ ꯂꯧꯕꯁꯦ ꯀꯩꯅꯣ ꯍꯧꯖꯤꯛꯀꯤ ꯃꯥ ꯐꯣꯔꯇꯤ ꯂꯧꯕꯗꯨꯗꯤ ꯀꯣꯂꯦꯖ ꯐꯥꯎꯕ ꯑꯗꯨꯝ ꯌꯧꯗꯣꯏꯅꯦꯕꯀꯣ ꯑꯗꯨꯒ ꯑꯗꯨꯒ ꯍꯧꯖꯤꯛꯀꯤ ꯐꯤꯐꯇꯤ ꯇꯣꯡꯕꯁꯤꯅ ꯑꯃꯨꯛ ꯑ ꯑꯗꯨꯗꯒꯤ ꯀꯪꯂꯥ ꯑꯗꯒꯤ ꯑꯃꯨꯛ ꯇꯣꯡ ꯀꯣꯂꯦꯖ ꯐꯥꯎ ꯆꯠꯄꯁꯦ ꯑꯃꯨꯛ ꯑꯣꯛꯇꯣꯗ ꯑꯃꯨꯛ ꯆꯠꯇꯣꯏꯅꯦꯕ ꯑꯣꯛꯇꯣꯗ ꯄꯗꯗꯤ ꯂꯨꯄꯥ ꯀꯌꯥ ꯂꯧꯒꯦ
ꯁꯥꯇ꯭ꯔ ꯑꯣꯏꯔꯒꯅ ꯂꯨꯄꯥ ꯇꯔꯥ ꯑꯗꯨꯒ ꯆꯨꯝꯅ ꯍꯥꯏꯗꯤ ꯄꯦꯁꯦꯟꯖꯔ ꯑꯣꯏꯔꯒꯅ ꯂꯨꯄꯥ ꯀꯨꯟ
ꯑꯣ ꯑꯗꯨ ꯑꯣꯏꯇꯥꯔꯗꯤ ꯍꯧꯖꯤꯛꯀꯤ ꯐꯤꯐꯇꯤ ꯂꯧꯁꯦ ꯇꯣꯡ ꯇꯥꯔꯗꯤ ꯅꯣꯡꯃꯗ ꯆꯥꯝꯃꯒ ꯀꯨꯟꯗꯤ ꯑꯗꯨꯝ ꯆꯠꯂꯦꯕ
ꯆꯃꯒ ꯍꯣꯏ ꯁꯥꯇ꯭ꯔ ꯑꯣꯏꯔ ꯁꯥꯇ꯭ꯔ ꯑꯣꯏꯔꯒꯗꯤ ꯆꯥꯝꯃ ꯀꯨꯟ
ꯎꯝ ꯑꯗꯨꯗꯤ ꯄꯩꯁꯥꯁꯦ ꯍꯥꯏꯗꯤ ꯁꯣꯛꯇ꯭ꯔꯗꯤ ꯑꯗꯨꯁꯨ ꯀꯣꯂꯦꯖ ꯆꯠꯄ ꯍꯥꯏꯁꯨ ꯑꯋꯥꯕ ꯑꯃ ꯑꯣꯏ
ꯎꯝ ꯎꯝ ꯑꯗꯨꯅ ꯀꯩꯅꯣꯒꯨꯝꯕ ꯒꯥꯔꯤ ꯃꯆꯥꯒꯨꯝꯕ ꯄꯨꯔꯗꯤ ꯂꯨꯄꯥ ꯆꯥꯝꯅ ꯀꯣꯟꯅꯩꯑꯕ ꯊꯥꯎ ꯍꯥꯜꯂꯒ
ꯎꯝ ꯍꯣꯏ ꯃꯤ ꯈꯔ ꯑꯃꯕꯨꯗꯤ ꯄꯨꯅꯩ ꯑꯗꯨꯏꯁꯨ ꯃꯤ ꯈꯔ ꯑꯃꯗꯤ ꯂꯩꯇꯕꯁꯤꯡꯒꯤꯗꯤ ꯑꯃꯨꯛ ꯎꯄꯥꯏ ꯂꯩꯕ ꯅꯠꯇꯦꯗꯅ ꯂꯥꯏꯟꯗ ꯆꯠꯠꯇꯅꯗꯅ ꯑꯗꯣ ꯀꯩꯅꯣ ꯇꯧꯕꯗꯤ ꯀꯃꯥꯏꯅ ꯇꯧꯕ ꯍꯥꯏꯗꯤ ꯒꯥꯔꯤ ꯑꯗꯨꯃꯥꯏꯅ ꯅꯨꯡꯇꯤꯒꯤ ꯕꯔꯥꯁꯤꯒ ꯑꯗꯨꯒ ꯍꯣꯁꯇꯦꯜꯗ ꯂꯩꯕꯁꯤꯒ ꯄꯥꯊꯣꯛꯄ ꯀꯥꯟꯗ ꯑꯗꯨꯝ ꯆꯞ ꯃꯥꯟꯅꯕ꯭ꯔꯥ ꯄꯩꯁꯥꯁꯦ ꯀꯃꯥꯏꯅ ꯇꯧꯋꯤ ꯍꯣꯁꯇꯦꯜꯗ ꯂꯩꯕꯁꯤꯅ ꯈꯔ ꯇꯣꯡꯖꯕ꯭ꯔꯥ ꯀꯃꯥꯏꯅ ꯇꯧꯏ
ꯍꯣꯁꯇꯦꯜꯒꯤꯗꯤ ꯈꯪꯗꯦ ꯑꯗꯨꯒ ꯔꯦꯟꯒꯤ ꯗꯤ ꯑꯩ ꯈꯪꯉꯦꯕꯀꯣ ꯍꯣꯁꯇꯦꯜꯒꯤꯗꯤ ꯃꯣꯏꯒꯤ ꯒꯤꯗꯤ ꯑꯃꯨꯛ ꯆꯥꯕ ꯊꯛꯄꯗꯣ ꯃꯣꯏꯒꯤ ꯀꯣꯂꯦꯖ ꯅꯠꯇ꯭ꯔꯒ ꯃꯣꯏꯒꯤ ꯌꯨꯅꯤꯚꯔꯁꯤꯇꯤꯅ ꯄꯤꯗꯣꯏꯅꯦꯕ ꯃꯣꯏꯒꯤ ꯑꯦꯠꯃꯤꯁꯟ ꯇꯧꯈ꯭ꯔ ꯃꯇꯨꯡꯗ ꯐꯤ ꯊꯥꯛ ꯈꯨꯗꯤꯡꯒꯤ ꯁꯨꯃꯥꯏꯅ ꯂꯤꯁꯤꯡ ꯑꯅꯤ ꯄꯤꯕ ꯁꯨꯃꯥꯏꯅ ꯃꯣꯏꯒꯤ ꯔꯦꯠ ꯑꯃ ꯂꯩꯔꯝꯒꯅꯤ ꯑꯗꯨꯗ ꯊꯤꯕꯅꯦꯕ ꯑꯗꯨꯒ ꯔꯦꯟꯒꯤꯗꯤ ꯑꯃꯨꯛ ꯑꯗꯨꯒꯤ ꯃꯊꯛꯇ ꯃꯥꯒꯤ ꯔꯦꯟꯒꯤ ꯃꯄꯨꯗꯨꯗ ꯄꯩꯁꯥ ꯊꯤꯔ ꯃꯇꯨꯡꯗ ꯃꯥꯒꯤ ꯇꯣꯉꯥꯟꯅꯗꯅꯥ ꯆꯥꯛ ꯏꯟꯖꯥꯡ ꯊꯣꯡꯖꯔꯛ ꯑꯗꯨꯨꯅꯤ ꯑꯗꯨꯒꯤ ꯃꯊꯪꯗ ꯁꯥ ꯀꯣꯂꯦꯖ ꯇ ꯂꯥꯛꯄꯒꯤ ꯈꯣꯔꯁꯥꯁꯨ ꯑꯃꯝ ꯇꯧꯗꯣꯏꯅꯦꯕ ꯑꯗꯨꯅ
ꯊꯥꯝꯗ
ꯔꯦꯟꯒꯤꯔꯥ
ꯎꯝ
ꯔꯦꯟꯒꯤꯁꯦ ꯃꯐꯝ ꯃꯐꯝꯒꯤ ꯃꯇꯨꯡ ꯏꯜꯂꯦ ꯑꯩꯒꯤ ꯀꯣꯂꯦꯖꯇꯨꯒꯤ ꯃꯅꯥꯛꯇ ꯂꯩꯕ ꯑꯗꯨꯒꯤ ꯔꯦꯟꯗꯣ ꯑꯌꯥꯝꯕꯅ ꯊ꯭ꯔꯤ ꯊꯥꯎꯖꯟꯗꯒꯤ ꯍꯧꯋꯦ ꯊ꯭ꯔꯤ ꯊꯥꯎꯖꯟ ꯐꯥꯏꯚ ꯊꯥꯎꯖꯟ ꯐꯥꯎꯕ ꯑꯗꯨꯃꯥꯏꯅ ꯄꯤꯅꯩꯌꯦ ꯍꯥꯏꯗꯤ ꯃꯤ ꯑꯅꯤ ꯑꯍꯨꯝ ꯑꯗꯨꯃꯥꯏꯅ ꯂꯩꯕ ꯃꯐꯝꯗꯗꯤ ꯃꯤ ꯑꯍꯨꯝꯂ ꯃꯔꯤꯔ ꯂꯩꯕ ꯃꯐꯝꯗ ꯐꯥꯏꯚ ꯊꯥꯎꯖꯟꯂ ꯀꯩꯅꯣꯝ ꯄꯤꯅꯕꯅꯦ ꯑꯗꯨꯒ ꯃꯤ ꯑꯃꯈꯛꯇꯗ ꯊ꯭ꯔꯤ ꯊꯥꯎꯖꯟ ꯄꯤꯕꯁꯨ ꯂꯩ ꯇꯨ ꯊꯥꯎꯖꯟ ꯄꯤꯕꯁꯨ ꯂꯩ ꯑꯗꯨꯃꯥꯏꯅ ꯄꯤꯅꯩ
ꯑꯣ ꯑꯗꯨꯗꯤ ꯑꯗꯨꯝ ꯄꯥꯊꯣꯛ ꯄꯥꯁꯤꯟ ꯇꯧꯔꯗꯤ ꯍꯥꯏꯗꯤ ꯎꯝ ꯆꯞ ꯃꯥꯟꯅꯕ ꯉꯥꯛꯇꯅꯤꯗ ꯍꯥꯏꯗꯤ ꯍꯥꯏꯗꯤ ꯂꯝ ꯂꯥꯞꯄ ꯃꯤꯁꯤꯡꯒꯤ ꯍꯪꯒꯜ ꯍꯥꯟꯂ ꯆꯠꯄꯗ ꯈꯨꯗꯣꯡ ꯆꯥꯗꯕꯒꯤ ꯁꯨꯝꯧ ꯂꯩꯕꯗꯣ ꯃꯉꯥꯏꯑꯕꯀꯣ
ꯑꯇꯣꯞꯄ ꯑꯇꯣꯞꯄ ꯑꯁꯤꯅ ꯍꯥꯏꯁꯦ ꯔꯦꯟꯗ ꯂꯩꯕꯗꯤ ꯀꯩꯅꯣ ꯇꯧꯗꯦ ꯑꯩꯈꯣꯏꯅ ꯌꯥꯝ ꯃꯥꯡꯖꯩ ꯀꯩꯒꯤꯅꯣ ꯍꯥꯏꯗꯤ ꯂꯝ ꯂꯥꯞꯅ ꯑꯩꯒꯤ ꯑꯩꯅ ꯑꯩꯒꯤ ꯂꯝꯁꯤꯒꯤ ꯂꯝꯁꯤꯒ ꯑꯩꯒꯤ ꯀꯣꯂꯦꯖꯇꯨꯒ ꯌꯦꯡꯅꯕ ꯀꯥꯟꯗꯗꯤ ꯑꯇꯣꯞꯄ ꯃꯤꯒꯤꯗꯤ ꯇꯣꯡꯖꯔꯝꯕ ꯌꯥꯏ ꯑꯗꯨꯕꯨ ꯑꯩꯒꯤ ꯑꯣꯏꯅꯗꯤ ꯑꯩꯒꯤ ꯂꯝꯁꯤꯒ ꯑꯩꯒꯤ ꯀꯣꯂꯦꯖꯇꯨꯒ ꯌꯦꯡꯅꯕ ꯀꯥꯟꯗ ꯑꯩꯉꯣꯟꯗꯗꯤ ꯌꯨꯝꯗꯒꯤ ꯑꯣꯏꯅ ꯆꯠꯄꯅꯤ ꯍꯦꯟꯅ ꯇꯣꯡꯖꯩꯌꯦꯕ
ꯎꯝ
ꯍꯥꯏꯗꯤ ꯌꯨꯝꯗ ꯌꯨꯝꯗ ꯍꯣꯏ ꯉꯁꯥꯏꯒꯤ ꯔꯦꯟꯒꯤꯗꯨ ꯆꯥꯕ ꯊꯛꯄꯗꯨꯁꯨ ꯌꯨꯝꯗ ꯄꯥꯕ ꯑꯣꯏꯔꯗꯤ ꯑꯃ ꯍꯅꯦ ꯑꯗꯨꯒ ꯀꯩꯒꯨꯝꯕ ꯌꯨꯝ ꯆꯥꯕ ꯊꯛꯄꯁꯦ ꯌꯨꯝꯒꯤꯁꯦ ꯄꯥꯗꯕ ꯑꯣꯏ